ꯍꯜꯂꯣ ꯇꯥꯏꯌꯦ ꯇꯥꯏꯌꯦ ꯇꯥꯏꯌꯦ ꯀꯩꯁꯨ ꯇꯧꯗꯦꯗ ꯁꯥꯃꯟꯕꯒꯤ ꯔꯨꯝ ꯃꯅꯨꯡꯗ ꯆꯠꯊꯣꯛ ꯆꯠꯁꯤꯟ ꯇꯧꯔ ꯂꯩꯌꯦ ꯅꯪꯗꯤ
ꯑꯁ ꯑꯩꯗꯤ ꯑꯗꯨꯝ ꯐꯃꯨꯡꯗ ꯍꯤꯞꯄꯒ ꯂꯩꯔꯦꯗ
ꯅꯨꯡꯉꯥꯏꯌꯦ
ꯅꯪꯗꯤ ꯁꯥꯃꯟꯕꯒꯤ ꯆꯠꯊꯣꯛ ꯁꯥꯗꯦ ꯅꯪꯗꯤ ꯁꯥꯃꯟꯕꯒꯤ ꯆꯠꯊꯣꯛ ꯆꯠꯁꯤꯟ ꯇꯧꯕ
ꯍꯣꯏ
ꯑꯩꯁ ꯌꯥꯏꯅꯦ
ꯍꯥꯏꯕꯗꯤ ꯐꯝꯃꯗꯤ ꯑꯥ ꯍꯨꯃꯥꯡꯗꯣ ꯄꯪꯇꯥ ꯇꯥꯕꯗꯣ ꯏꯁꯥꯗ ꯌꯥꯝ ꯍꯩꯅꯗꯦꯕ ꯑꯗꯨꯒꯤ ꯆꯠꯂꯒ ꯐꯦꯟꯗꯣ ꯑꯗꯨꯅꯦ ꯑꯍꯥꯟꯕ ꯌꯥꯝ ꯇꯥꯛꯈꯤꯗꯣꯏꯅꯦꯅꯥ
ꯎꯝ
ꯐꯦꯟꯗꯣ ꯍꯥꯏꯕꯗꯤ ꯑꯩꯈꯣꯏ ꯐꯦꯟꯗꯣ ꯃꯊꯛꯇ ꯊꯝꯃꯦꯕ ꯑꯗ ꯃꯣꯏꯅ ꯍꯨꯝꯂꯛ ꯄꯗꯨꯗꯤ ꯏꯁꯥꯗ ꯐꯨꯕ ꯐꯪꯗꯦꯕꯀꯣ ꯃꯈꯥ ꯐꯝꯃꯗꯤ ꯑꯗꯨ ꯂꯦꯞꯄ ꯂꯦꯞꯄꯒ ꯆꯠꯂꯗꯤ ꯀꯣꯛꯇꯗꯤ ꯌꯧꯔꯦꯅꯥ
ꯑꯩꯁ ꯅꯪꯒꯤ ꯑ ꯌꯥꯏ ꯌꯥꯏ ꯅꯪꯒꯤ ꯌꯥꯏ
ꯑꯗꯨꯅꯦ
ꯎꯝ ꯀꯩꯟꯖꯥꯡ ꯊꯣꯡꯒꯦ
ꯑꯁ ꯍꯧꯖꯤꯛ ꯏꯟꯁꯥꯡ ꯍꯪꯕ ꯃꯇꯝꯔꯣ ꯊꯣꯡꯗ꯭ꯔꯤꯌꯦ
ꯑꯁ ꯀꯩꯒꯤ ꯊꯣꯡꯗꯕ ꯑ ꯑꯩꯈꯣꯏꯗꯤ ꯆꯥꯕꯁꯨ ꯂꯣꯏꯔꯦꯗꯅ ꯆꯥꯕ ꯐꯥꯎ ꯂꯣꯏꯔꯦ
ꯅꯨꯡꯊꯤꯟꯒꯤꯔꯣ
ꯑꯥꯎ
ꯑꯁ ꯉꯟꯃꯜꯂꯤꯍꯦ ꯀꯃꯥꯏ ꯇꯧꯕꯅꯣ ꯑꯗꯨꯗꯤ
ꯑꯦꯁ ꯀꯃꯥꯏꯟ ꯇꯧꯕ ꯅꯠꯇꯦ ꯀꯃꯥꯏꯟ ꯇꯧꯕꯅꯤ
ꯀꯔꯤ ꯃꯊꯦꯜꯅꯣ
ꯑꯁ ꯌꯥꯝ ꯍꯥꯎꯇꯦꯗ
ꯀꯔꯤ
ꯃꯥꯏꯔꯦꯜ ꯃꯥꯏꯔꯦꯜ ꯃꯅꯥꯗꯣ
ꯑ‌ꯣ ꯑꯥ ꯑꯥ ꯃꯥꯏꯔꯦꯟ ꯃꯅꯥ ꯑꯗꯨ ꯀꯔꯝꯃꯥꯏꯅ ꯊꯣꯡꯉꯤꯅꯣꯅꯦ
ꯍꯥꯥ
ꯀꯔꯝꯃꯥꯏꯟ ꯊꯣꯡꯕ꯭ꯔꯥ
ꯑꯁ ꯑꯗꯨꯝ ꯑꯩꯗꯤ ꯊꯣꯡꯗꯕꯅꯤꯅ ꯈꯪꯗꯦꯅ
ꯑꯩꯁ ꯅꯪ ꯊꯣꯡꯕ ꯍꯩꯇꯦ
ꯍꯩꯗ ꯊꯣꯡꯅꯤꯡꯗꯦ
ꯏꯁ ꯊꯣꯡꯅꯤꯡꯗꯦ ꯀꯥꯏꯅ ꯊꯣꯡꯉꯣꯅꯦ ꯅꯨꯄꯥꯗꯤ ꯂꯣꯏ ꯍꯩꯗꯕꯅꯦ
ꯑꯧ ꯍꯩꯔꯤꯁꯨ ꯊꯣꯡꯅꯤꯡꯗꯦ ꯑꯩꯈꯣꯏꯗꯤ ꯅꯨꯄꯤ ꯌꯥꯝꯃꯦ
ꯍꯥꯏ ꯌꯥꯝ ꯐꯩꯌꯦꯀꯣ ꯅꯪ ꯅꯆꯦꯒꯨꯝꯕ ꯌꯥꯝꯕ ꯑꯣꯏꯔꯝꯅꯤꯀꯣ
ꯑꯣ ꯏꯆꯦꯗꯤ ꯌꯥꯝꯃꯦ
ꯑꯥ ꯅꯠ ꯅꯆ‌ꯦꯈꯣꯏ ꯌꯨꯝ ꯄꯥꯟꯕꯗ ꯅꯪ ꯈꯪꯗꯣꯏꯅꯦ
ꯑꯩꯁ ꯄꯥꯟꯈ꯭ꯔꯦ ꯂꯣꯏ ꯑꯌꯝꯕ ꯑꯌꯥꯝꯕ ꯄꯥꯟꯈ꯭ꯔꯦ ꯀꯨꯟ ꯄꯣꯛꯄꯅꯤꯕ ꯅꯨꯄꯤꯗ‌ꯣ ꯃꯉꯥꯗꯤ ꯃꯉꯥꯗꯤ ꯑꯗꯨꯝ ꯃꯌꯨꯝ ꯃꯀꯩ ꯄꯥꯟꯈ꯭ꯔꯦ ꯃꯆꯥ ꯃꯁꯨꯒ ꯌꯥꯝ ꯂꯩꯌ‌ꯦꯗꯥ
ꯑꯁ ꯑꯗꯨꯗꯤ ꯅꯪꯁꯦ ꯍꯧꯖꯤꯛꯁꯦ ꯅꯪꯒꯤ ꯃꯤꯡꯁꯦ ꯄꯨꯄꯨꯔꯥ ꯀꯩꯅꯣꯃꯗꯤ ꯑꯣꯜꯂꯝ
ꯄꯨꯄꯨꯔꯥ ꯀꯩ ꯑꯁ ꯑꯩꯁꯦ ꯃꯈꯨꯔꯥ ꯑꯣꯏꯔ‌ꯦꯅꯦ ꯑꯁ ꯏꯁꯨ ꯍꯥꯏꯒꯗ꯭ꯔꯥ ꯃ ꯌꯥꯝꯃꯤꯗ ꯃꯁꯤꯡ ꯊꯤꯕꯒ ꯉꯝꯗ꯭ꯔꯦꯕ
ꯑꯗꯨ ꯎꯝ ꯅꯪꯒꯤ ꯈꯣꯟꯖ‌ꯦꯜ ꯇꯥꯕꯗꯁꯨ ꯍꯣꯏ ꯅꯁꯨ ꯅꯆꯥ ꯅꯁꯨ ꯌꯥꯝꯗꯧ ꯃꯥꯜꯂꯦꯕ
ꯑꯧ
ꯌꯥꯝꯒꯗꯧꯕ ꯃꯤꯅꯦꯕ ꯅꯪ ꯈꯨꯠꯉꯥꯡꯗꯣ
ꯑꯁ ꯅꯪꯁꯨ ꯌꯥꯝ ꯍꯩꯍꯦ
ꯍꯩꯕ ꯅꯠꯇꯦ ꯀꯩꯅꯣ ꯌꯥꯝꯃꯦ ꯍꯥꯏꯕꯅꯦ ꯅꯪ ꯈꯣꯟꯖ‌ꯦ ꯑꯩꯗꯤ ꯏꯆꯥꯏ ꯑꯩꯗꯤ ꯑꯥ ꯑꯩꯈꯣꯏꯗꯤ ꯂꯩꯁꯥꯕꯤ ꯌꯥꯝꯗꯦ
ꯑꯣ
ꯀꯩꯒꯤꯔꯣ
ꯑꯣ ꯂꯩꯁꯥꯕꯤ ꯌꯥꯝꯗꯕꯗꯨꯗꯤ ꯌꯥꯝꯗꯕꯒꯤꯅꯦ ꯅꯪ ꯑꯗꯨ ꯈꯪꯗꯦ ꯅꯣꯏꯗꯤ ꯁꯥꯗ꯭ꯔꯣ
ꯍꯁꯨ ꯀꯥꯏꯗꯤ ꯍꯥ
ꯁꯥꯗ꯭ꯔꯣ ꯍꯥꯏꯕ
ꯑꯧ ꯁꯥꯔꯦ ꯈꯔ ꯈꯔꯗꯤ ꯅꯣꯡꯁꯨ ꯑꯝꯇ ꯆꯠ ꯑꯦ ꯅꯣꯡꯁꯨ ꯑꯝꯇ ꯆꯨꯗꯦ ꯀꯩꯒꯤꯔꯣ ꯈꯪꯗꯦ ꯍꯟꯗꯛ ꯃꯔꯛꯁꯦ
ꯑꯁ ꯑꯗꯨꯗꯤ ꯑꯩꯈꯣꯏ ꯑꯩꯅ ꯂꯩꯕ ꯃꯐꯝꯗꯁꯨ ꯅꯨꯡꯁꯥ ꯌꯥꯝ ꯀꯜꯂꯦ ꯅꯨꯡꯁꯥ ꯁꯥꯃꯟꯗꯅꯀꯣ ꯒ꯭ꯌꯥꯟ ꯇꯥꯗꯦ
ꯅꯨꯡꯁꯥ ꯌꯥꯝ
ꯀ꯭ꯔꯤꯍꯥꯏꯕ
ꯍꯥꯏꯔꯣ ꯍꯥꯏꯔꯣ ꯅꯪꯒꯤ ꯃꯇꯝ ꯄꯤꯔꯤ ꯍꯧꯖꯤꯛ ꯅꯪꯅ ꯃꯇꯝꯗꯣ ꯃꯇꯝꯗꯣ ꯑꯁꯥꯡꯕ ꯑꯇꯦꯟꯕ ꯑꯗꯣ ꯂꯧꯕꯤꯔꯣ
ꯍꯣꯏꯅꯦ ꯎ ꯑꯁ ꯅꯪ ꯁꯨꯝ ꯅꯣꯛꯄꯗꯤ ꯐꯖꯅ ꯍꯩꯌꯦ ꯍꯥꯏ ꯑꯩꯈꯣꯏꯁꯨ ꯑꯁꯤ
ꯑꯁ ꯑꯩꯗꯤ ꯅꯣꯛꯇ꯭ꯔꯗꯤ ꯂꯩꯕ ꯉꯝꯗꯦꯍꯦ ꯅꯣꯛꯇ꯭ꯔꯗꯤ ꯀꯞꯄꯨꯔꯥ ꯑꯩ ꯀꯞꯄꯗꯤ ꯅꯪ ꯊꯦꯝꯕ ꯉꯝꯒꯗ꯭ꯔꯣ
ꯅꯪꯕꯨ ꯊꯦꯝꯕꯗꯤ ꯌꯥꯝ ꯂꯥꯏꯌꯦ
ꯑꯦ ꯀꯩ ꯀꯃꯥꯏꯅ ꯊꯦꯝꯕꯗꯧꯕ
ꯁꯦ ꯅꯨꯡ ꯁꯤꯕ ꯀꯞꯄꯅꯨ ꯀꯞꯄꯅꯨ ꯍꯥꯏ ꯅꯪ ꯀꯞ
ꯑꯦ ꯑꯗꯨꯃꯥꯏꯅ ꯇꯧꯔꯗꯤ ꯑꯩꯗꯤ ꯌꯥꯝꯅ ꯀꯞꯀꯅꯤ
ꯍꯥꯏ
ꯍꯟꯗꯛ ꯃꯔꯛꯁꯦ ꯑꯩꯁꯦ ꯃꯑꯣꯡ ꯏꯇꯧ ꯇꯧꯅꯦꯕ ꯍꯥꯟꯅꯒ ꯃꯅꯗ꯭ꯔꯦꯕ ꯎꯝ
ꯅꯪꯕꯨ ꯀꯨꯏ ꯀꯨꯏꯔꯥ ꯑꯉꯥꯡ ꯑꯣꯜꯂꯤꯔꯣ
ꯑ ꯍ
ꯑꯧ ꯃꯔꯛ ꯃꯔꯛꯇꯗꯤ ꯑꯉꯥꯡ ꯑꯣꯜꯂꯦꯕ ꯍꯧꯖꯤꯛꯇꯤ ꯑꯍꯟ ꯌꯥꯝ ꯑꯣꯏꯔꯦꯕ ꯈꯨꯔꯥ ꯑꯣꯜꯂꯦꯕ ꯍꯧꯖꯤꯛꯇꯤ ꯅꯪꯁꯦ ꯏꯆꯥ ꯅꯨꯄꯤꯒꯨꯝꯕꯅꯤꯕ
ꯑ ꯑꯗꯗꯤ ꯈꯨꯔꯥꯕꯨ ꯐꯣꯟ ꯇꯧꯕ ꯐꯪꯖꯕꯁꯦ ꯑꯩꯒꯤ ꯂꯥꯏꯕꯛꯇ ꯌꯥꯝ ꯅꯨꯡꯉꯥꯏꯖꯔꯦ
ꯑꯩ ꯍꯟꯗꯛ ꯃꯔꯛꯁꯦ ꯈꯨꯔꯥ ꯑꯣꯜꯂꯦ
ꯌꯥꯝ ꯅꯨꯡꯉꯥꯏꯌꯦꯀꯣ
ꯑꯎ ꯌꯥꯝ ꯁꯥꯕꯁꯤꯅꯀꯣ ꯍꯟꯗꯛ ꯃꯔꯛꯁꯦ ꯑꯁ ꯂꯩꯕꯩꯅꯦ ꯅꯨꯡꯉꯥꯏꯇꯦꯅꯦ ꯀꯩꯗꯧꯕꯩꯔꯣ ꯈꯪꯗꯦ
ꯑꯁ ꯈꯨꯔꯥ ꯁꯥꯔꯁꯨ ꯋꯥꯉꯥꯡ ꯋꯥꯇꯥꯗꯤ ꯑꯉꯥꯡꯅꯤꯅꯦꯍꯦ
ꯑꯉꯥꯡ ꯑꯣꯏꯔꯁꯨ ꯈꯨꯔꯥ ꯑꯣꯏꯔꯗꯤ ꯈꯨꯔꯥ ꯑꯣꯏꯔꯦ ꯀꯔꯤꯔꯥ ꯅꯪꯁꯨ ꯄꯉꯥꯡꯗ ꯉꯥꯡꯉꯤ
ꯑꯁ ꯑꯩꯗꯤ ꯑ ꯉꯥꯡꯗ꯭ꯔꯗꯤ ꯂꯩꯕ ꯍꯩꯇꯦꯅꯦ
ꯑꯣ ꯉꯥꯡꯒꯗꯕꯅꯤ
ꯍꯣꯏ ꯍꯣꯏ ꯑꯁꯤꯁꯤ ꯂꯩꯔꯦꯒ ꯑꯉꯥꯡꯗꯕꯤ ꯄꯪꯆꯥ ꯆꯥꯔ ꯂꯩꯔꯗꯤ ꯅꯣꯏꯔ ꯁꯤꯔꯣꯏꯗ꯭ꯔꯣ
ꯃꯥꯅꯦ ꯃꯥꯅꯦ ꯅꯪꯁꯨ ꯌꯥꯝ ꯍꯩꯌꯦ ꯏꯕꯥꯅꯤꯁꯦ ꯑꯁ ꯀꯣꯜ ꯇꯧꯕ ꯌꯥꯝ ꯅꯨꯡꯉꯥꯏ
ꯑꯗꯨꯅꯦ ꯅꯪ ꯂꯥꯁꯇ ꯅꯪ ꯑꯩ ꯅꯨꯡꯁꯤꯔꯝꯃꯗꯤ ꯁꯣꯏꯗ꯭ꯔꯣ
ꯑꯁ ꯅꯨꯡꯁꯤꯔꯝꯃꯗꯤ ꯌꯥꯏꯅꯦ
ꯕꯦꯔꯥ ꯀꯥꯅꯤꯀꯣ ꯅꯨꯡꯁꯤꯔ ꯂꯩꯔꯝꯃꯗꯤ ꯌꯥꯝ ꯐꯩꯌꯦꯗ ꯅꯣꯏꯗꯤ ꯑꯥ ꯍꯧꯖꯤꯛ ꯆꯥꯛ ꯆꯥꯔꯤꯗꯣ ꯑꯃꯨꯛ ꯍꯣꯔꯦꯟ ꯂꯥꯝꯃꯣꯏꯗ꯭ꯔꯣꯅꯦ
ꯍꯣꯔꯦꯟ ꯂꯥꯝꯃꯗꯤ ꯑꯃꯨꯛ ꯆꯥꯔꯗꯤ ꯂꯣꯏꯑꯦꯗꯅ ꯑꯩꯈꯣꯏꯗꯤ ꯕꯣꯔꯥꯒ ꯌꯥꯝ ꯂꯩꯔꯝꯅꯤꯗ ꯆꯥꯛꯀꯗꯣ ꯆꯦꯡ ꯆꯦꯡ ꯌꯥꯝꯃꯤꯗ ꯆꯥꯕ ꯉꯝꯗꯅ ꯑꯗꯨꯝ ꯎꯆꯤꯒꯤ ꯈꯔ ꯈꯔ ꯈꯥꯏꯗꯣꯛ ꯃꯤꯒꯤ ꯈꯔ ꯄꯤꯊꯣꯛ ꯑꯗꯨꯝ ꯇꯧꯅꯤꯗ
ꯀꯩꯅꯣꯝꯃ ꯇꯧꯔ ꯂꯥꯗ
ꯅꯁꯥꯗ ꯀꯩ ꯀꯩꯅꯣꯃꯥ ꯇꯤꯡ ꯂꯥꯎꯕ꯭ꯔꯥ
ꯍꯥꯢ ꯍꯛꯆꯥꯡꯗꯣ ꯇꯤꯡ ꯂꯥꯎꯕ ꯍꯥꯏꯇꯥꯔꯦ
ꯑꯥ ꯊꯃꯣꯏ ꯄꯥꯟꯕ꯭ꯔ ꯊꯃꯣꯏꯗ ꯄꯥꯟꯕ꯭ꯔꯣ
ꯈꯪꯗꯦ ꯊꯃꯣꯏ ꯇꯤꯡꯅ ꯄꯥꯜꯂꯛꯔꯦ ꯍꯥꯏꯕ ꯏꯁꯩꯗꯣ ꯈꯔ ꯃꯥꯟꯅꯒꯦ ꯇꯧꯋꯦ
ꯑꯣ ꯇꯧꯔꯛꯈꯤꯅꯤ ꯇꯧꯔꯛꯈꯤꯅꯤ
ꯈꯪꯗꯦꯇꯥ ꯅꯪꯁꯨ ꯀꯔꯤꯅꯣ
ꯎꯝ
ꯑꯁ ꯑꯩꯗꯤ ꯁꯥꯕꯒꯤ ꯆꯠꯄꯗ ꯆꯠꯄꯗ ꯅꯣꯏ ꯅꯨꯡꯗꯥꯡꯒꯨꯝꯕ ꯀ꯭ꯔꯤꯒꯨꯝꯕ ꯇꯨꯝꯕꯗꯤ ꯌꯥꯕꯔꯣ ꯁꯥ
ꯍꯥꯏꯔꯒ ꯐꯝ ꯇꯨꯃꯤꯟꯅ ꯐꯝ ꯐꯝꯗꯦ ꯀꯩꯒꯤ ꯀꯣꯏꯆꯠ ꯆꯠꯄ꯭ꯔꯅꯦ
ꯑꯩꯅ ꯍꯥꯏꯗ꯭ꯔꯥ ꯐꯝꯃꯗꯤ ꯐꯦꯟꯗꯣ ꯏꯁꯥꯗ ꯌꯧꯗꯦꯕ
ꯑꯗꯨꯗꯤ ꯅꯪ ꯌꯥꯝ ꯅꯦꯝꯃꯝꯒꯅꯤꯗ
ꯑꯁ ꯑꯩꯗꯤ ꯑꯥ ꯍꯣꯏ ꯅꯦ ꯈꯪꯗꯦ ꯑꯁ ꯑꯩꯁꯦ ꯅꯦꯝꯃꯟꯗꯅ ꯅꯪ ꯅꯨꯡꯁꯤꯕꯤꯗ꯭ꯔꯗꯤ ꯈꯜꯂꯒ ꯀꯞꯅꯤꯡꯕ ꯐꯥꯎꯋꯦꯀꯣ
ꯅꯪ ꯑꯗꯨꯃꯥꯏ ꯍꯥꯏꯔꯗꯤ ꯑꯩꯁ ꯑꯩ ꯂꯩꯕ ꯂꯩꯕ ꯅꯨꯡꯉꯥꯏꯇꯦꯅꯦ ꯅꯪꯒꯤ ꯈꯟꯕꯗ ꯌꯥꯝ ꯋꯥꯔꯦꯕ ꯑꯩꯁꯦ ꯎꯝ ꯑꯩꯒꯤ ꯊꯃꯣꯏꯁꯦ ꯑꯥ ꯌꯧꯔꯦ
ꯑꯥ ꯌꯧꯒꯅꯨ ꯌꯧꯒꯅꯨ ꯂꯥꯛꯑꯣ ꯑꯩ ꯌꯧꯗ꯭ꯔꯤꯉꯩꯗ ꯅꯪ ꯑꯥ ꯆꯠꯈ꯭ꯔꯗꯤ ꯁꯣꯏꯗ꯭ꯔꯣ
ꯑꯣꯢ ꯁꯣꯏꯔꯦꯍꯦ ꯑꯗꯨꯗꯤ ꯑꯥ ꯅꯪ ꯅꯁꯛ ꯐꯥꯎ ꯌꯦꯡꯕ ꯐꯪꯗ꯭ꯔꯒ ꯑꯗꯨꯝ ꯆꯠꯂꯗꯤ ꯂꯣꯏꯔꯦꯗꯅ
ꯑꯩꯁ ꯅꯪ ꯌꯦꯡꯕꯗꯤ ꯐꯪꯒꯅꯤꯗ
ꯑꯥ ꯉꯥꯏꯕꯗ ꯀꯟꯒꯦ ꯑꯩꯗꯤ ꯅꯪꯒꯤꯗꯃꯛꯇ ꯍꯤꯡꯔꯤꯁꯤ ꯅꯪ ꯈꯪꯗꯕ꯭ꯔꯥ ꯑꯩꯅ ꯀꯌꯥꯝ ꯑꯁꯨꯛ ꯋꯥꯅ ꯍꯤꯡꯉꯤꯕꯁꯦ ꯅꯪꯒꯤꯗꯃꯛꯅꯤꯅꯦ
ꯍꯣꯏꯅꯦ ꯅꯪ ꯅꯪꯅ ꯑꯩꯒꯤꯗꯨꯃꯥꯏ ꯍꯤꯡꯕꯤꯕꯒꯤ ꯑꯩꯁꯦ ꯗꯨꯝ ꯅꯨꯡꯉꯥꯏꯔꯦ
ꯑꯣ ꯑꯁ ꯉꯁꯤ ꯅꯪ ꯀꯣꯜ ꯇꯧꯔꯁꯤ ꯌꯥꯝ ꯅꯨꯡꯉꯥꯏꯅꯦ ꯑꯇꯩꯗꯤꯀꯣ ꯌꯥꯗꯤꯅꯦ ꯋꯥ ꯉꯥꯡꯕꯁꯨ ꯍꯩꯇꯦ ꯑꯩꯅ ꯑꯩ ꯈꯛꯇ ꯉꯥꯡꯔꯒ ꯃꯣꯏꯁꯨ ꯈꯨꯝꯃꯛꯇꯦꯕ ꯀꯩ ꯀꯩꯔꯣ ꯍꯥꯏꯔꯣ ꯑꯩ ꯇꯥꯗ꯭ꯔꯤ ꯎꯝ
ꯇꯟꯖꯥ ꯆꯥꯕꯗꯀꯣ
ꯎꯝ
ꯃꯀꯣꯛꯇꯣ ꯀꯣꯛ ꯇꯧꯋꯣ
ꯑꯧ ꯃꯀꯣꯛꯇꯨ ꯀꯣꯛ ꯇꯧꯒꯦ ꯑꯩ ꯌꯥꯝ ꯁꯥꯎꯅꯤꯡꯈ꯭ꯔꯕꯅꯦ ꯃꯇꯝ ꯃꯥꯡꯉꯦꯕ ꯑꯩꯗꯤ ꯅꯪꯕꯨ ꯅꯨꯡꯁꯤꯕꯅꯤꯅꯀꯣ
ꯑꯁ ꯈꯪꯉꯦꯕ ꯑꯩ ꯈꯪꯉꯦꯕ ꯅꯪ ꯇꯧꯗ꯭ꯔꯁꯨ ꯑꯩ ꯅꯍꯥꯟꯗꯩ ꯈꯪꯉꯕꯅꯤ ꯅꯪ ꯑꯩ ꯅꯨꯡꯁꯤꯔꯝꯅꯤ ꯍꯥꯏꯕꯁꯦ
ꯎꯝ ꯑꯩꯗꯤ ꯅꯪ ꯎꯔꯗꯤ ꯀꯩꯅꯣ ꯇꯧꯅꯤ ꯋꯥꯟꯊꯥꯒꯗ꯭ꯔꯥ ꯈꯪꯗꯦꯅꯦ ꯅꯪ ꯅꯁꯛ ꯌꯥꯝ ꯐꯖꯩ ꯍꯥꯏꯌꯦꯅꯦ
ꯀꯅꯥꯅ ꯍꯥꯏꯔꯤꯔꯣ ꯑꯁꯦꯡꯕꯅꯦ ꯑꯩ ꯐꯖꯕꯅꯦꯀꯣ
ꯑꯁ ꯅꯪꯗꯤ ꯑꯁꯦꯡꯕꯒꯤ ꯐꯖꯕꯅꯦ ꯍꯦꯂꯣꯏꯒꯨꯝ
ꯑꯗꯨꯅꯦ ꯌꯥꯝ ꯐꯖꯕꯅꯦ ꯍꯦꯜꯂꯣꯏꯗꯗꯤ ꯍꯥꯏꯔꯨꯅꯨ ꯍꯦꯜꯂꯣꯏꯗꯤ ꯍꯣꯏ ꯑꯗꯣ ꯑꯩꯁꯨ ꯈꯪꯉꯦꯕ ꯐꯖꯩ ꯍꯥꯏꯕ ꯁꯦ ꯏꯁꯥꯅ ꯌꯥꯏꯌꯦꯕ
ꯑꯣ ꯅꯁꯥꯅ ꯌꯥꯏꯕ ꯑꯁ ꯅꯁꯥꯅ ꯑꯗꯨꯝ ꯊꯥꯒꯠ ꯌꯥꯝ ꯊꯥꯒꯠꯀꯅꯨꯗ
ꯑꯁ ꯊꯥꯠ ꯊꯥꯒꯠꯄ ꯅꯠꯇꯦꯕ ꯏꯁꯥꯅ ꯌꯥꯖꯩꯌꯦ ꯍꯥꯏꯕ ꯑꯩꯅ
ꯑꯣ ꯍꯣꯏ ꯅꯁꯥꯥꯅ ꯌꯥꯖꯩ ꯌꯥꯝꯅꯦ ꯌꯥꯝ ꯐꯩꯅꯦ ꯑꯩꯗꯤ ꯍꯟꯗꯛ ꯃꯔꯛꯁꯦ ꯁꯛ ꯐꯖꯕ꯭ꯔꯥ ꯊꯤꯕ꯭ꯔꯥꯁꯨ ꯈꯪꯗ꯭ꯔꯦ ꯀꯃꯥꯏꯅ ꯇꯧꯕ꯭ꯔꯣ
ꯑꯁ ꯑꯩꯒꯤꯗꯤ ꯅꯪ ꯌꯥꯝ ꯐꯖꯗ꯭ꯔꯁꯨ ꯑ ꯁꯛꯇꯗꯤ ꯈꯪꯗꯦ ꯅꯪꯒꯤ ꯊꯝꯃꯣꯏꯗꯕꯨ ꯁꯦꯡꯉꯗꯤ
ꯑ ꯑꯩꯒꯤ ꯊꯃꯣꯏꯗꯤ ꯑꯁ ꯌꯥꯝ ꯁꯦꯡꯈ꯭ꯔꯕꯅꯦ ꯐꯥꯛꯗꯣꯛꯑꯒ ꯌꯦꯡꯒꯦꯔꯥ
ꯑꯁ ꯑꯩꯗꯤ ꯅꯪꯒꯤꯗꯣ ꯐꯥꯛꯗꯣꯛꯗ꯭ꯔꯁꯨ ꯈꯪꯉꯕꯗꯣ
ꯑꯠꯆꯥ ꯑꯗꯨꯃꯥꯏꯅ ꯍꯥꯏꯋꯨꯕ ꯑꯗꯨꯃꯥꯏꯅ ꯍꯥꯏꯔꯗꯤ ꯑꯩ ꯅꯨꯡꯉꯥꯏꯔꯛꯑꯦꯕ
ꯍꯣꯏ ꯐꯥꯛꯇꯣꯛꯇ꯭ꯔꯁꯨ ꯈꯪꯉꯦ
ꯑꯁ ꯎꯝ ꯑꯩꯅ ꯅꯪ ꯅꯨꯡꯁꯤꯕꯁꯦ ꯍꯥꯏꯕ ꯉꯝꯗ꯭ꯔꯦꯅꯦ ꯑꯍꯤꯡ ꯅꯨꯡꯗꯥꯡꯐꯥꯎ ꯇꯨꯝꯕ ꯌꯥꯗ꯭ꯔꯦꯅꯦ
ꯑꯁ ꯑꯗꯨꯃꯥꯏꯅ ꯇꯧꯒꯅꯨꯅꯦ ꯍꯛꯆꯥꯡ ꯁꯣꯛꯑꯒ ꯑꯩ ꯋꯥꯅꯤꯡꯉꯥꯏꯅꯦ
ꯑꯦ ꯅꯪꯁꯨ ꯑꯩꯕꯨ ꯈꯟꯕ꯭ꯔꯥꯅꯦ ꯃꯔꯛ ꯃꯔꯛꯇ
ꯑꯩꯗꯤ ꯈꯜꯂꯦꯕ ꯑꯗꯨꯕꯨ ꯐꯖꯅ ꯇꯨꯝꯃꯦ ꯍꯥꯏꯕꯗꯤ ꯑꯩꯅ ꯅꯥꯔꯗꯤ ꯅꯪ ꯋꯥꯗꯣꯏ ꯅꯠꯇ꯭ꯔꯣ
ꯑꯣ ꯑꯗꯨꯅꯦꯕ
ꯑꯗꯨꯗꯤ ꯑꯩꯗꯤ ꯅꯪ ꯋꯥꯍꯟꯅꯤꯡꯗꯕꯒꯤ ꯍꯛꯆꯥꯡ ꯐꯅꯤꯡꯉꯥꯏ ꯉꯟ ꯉꯟꯅ ꯇꯨꯝꯃꯤꯅꯦ
ꯑꯣ ꯑꯗꯨꯃꯥꯏꯅ ꯇꯨꯝꯃꯣ ꯅꯪꯗꯤ ꯌꯥꯝ ꯅꯣꯏꯔꯛꯀꯅꯤꯀꯣ ꯌꯥꯝ ꯇꯨꯝ ꯅꯨꯀꯣ
ꯑꯁ ꯑꯗ ꯎꯝ ꯇꯨꯝꯕꯁꯨ ꯃꯪꯗ ꯅꯪ ꯑꯗꯨꯝ ꯎꯔ ꯆꯠꯄꯒꯤ ꯑꯗꯨꯝ ꯅꯣꯏꯕꯗꯤ ꯌꯥꯗ
ꯑ ꯅꯪꯗꯤ ꯑꯁ ꯅꯪꯗꯤ ꯀꯩ ꯀꯩꯁꯨ ꯇꯧꯗꯦꯗ ꯅꯪꯗꯤ ꯅꯣꯏꯔꯁꯨ ꯐꯖꯩ ꯀꯡꯉꯁꯨ ꯐꯖꯩꯕ ꯏꯐꯗ ꯐꯖꯩꯗ ꯅꯪꯗꯤ ꯄꯥꯛꯆꯥꯥꯕꯅ ꯂꯣꯏꯔꯦꯕ
ꯅꯪ ꯑꯁꯤ ꯍꯥꯏꯔꯛꯄ ꯋꯥꯍꯩꯗꯅꯤꯅꯦ ꯑꯩ ꯅꯪꯉꯣꯟꯗ ꯊꯥꯗꯣꯛꯄ ꯉꯝꯗꯕꯤꯗ
ꯅꯪ ꯑꯗꯨꯃꯥꯏꯅ ꯊꯥꯒꯠꯄꯗꯒꯤꯅꯤꯅꯦ ꯑꯩꯁꯨ ꯂꯩꯕ ꯉꯝꯗ꯭ꯔꯤꯁꯦ ꯅꯪꯗꯤ ꯑꯇꯩ ꯅꯨꯄꯤꯒ ꯑ ꯅꯪꯗꯤ ꯑꯇꯩ ꯅꯨꯄꯤꯒ ꯃꯥꯟꯅꯗꯦꯕ ꯅꯪꯗꯤ ꯏꯇꯣꯞ ꯇꯣꯞꯄꯦꯕ ꯑꯁ ꯅꯪꯁꯦ ꯑꯩꯒꯤꯗꯤ ꯊꯋꯥꯏꯅꯤ
ꯍꯥꯥ
ꯅꯪꯕꯨ ꯅꯨꯡꯁꯤꯕꯁꯦ ꯑꯩ ꯃꯁꯤꯡ ꯊꯤꯕ ꯐꯥꯎ ꯉꯝꯗ꯭ꯔꯦꯅꯦ ꯏꯕꯦꯝꯃ
ꯑꯦ ꯑꯗꯨ ꯑꯩ ꯑꯩ ꯑꯩꯒꯤ ꯅꯨꯡꯁꯤꯕꯁꯨꯀꯣ ꯑꯥ ꯏꯁꯤꯡꯅ ꯁꯃꯨꯗ꯭ꯔꯒꯤ ꯏꯁꯤꯡꯅ ꯏꯔꯒ ꯑꯗꯨ ꯃꯊꯛꯀꯤ ꯂꯝꯄꯥꯛꯅ ꯆꯦ ꯑꯣꯏꯔꯁꯨ ꯑꯩꯒꯤ ꯅꯨꯡꯁꯤꯕꯗꯤ ꯏꯕ ꯆꯥꯜꯂꯔꯣꯢ
ꯑꯁ ꯄ꯭ꯔꯃꯥꯟꯁꯤꯗꯤ ꯌꯥꯏꯍꯦ ꯀꯥꯏꯗꯩ ꯇꯝꯂꯛꯄ꯭ꯔꯣ
ꯇꯝꯔꯛꯇꯦꯗ ꯋꯥꯔꯤ ꯈꯔ ꯇꯥꯕꯗꯨꯗ ꯑꯗꯨꯝ ꯑꯗꯨ ꯈꯔ ꯃꯦꯟꯁꯤꯜꯂꯛꯄ ꯋꯥꯅꯤꯗ꯫
ꯑꯁ ꯅꯪꯗꯤ ꯌꯥꯝ ꯍꯩꯔꯝꯃꯤꯅ ꯑꯩꯗꯤ ꯑꯗꯨꯃꯥꯏꯅꯗꯤ ꯈꯜꯂꯝꯗꯦꯅ ꯏꯁ ꯅꯪꯗꯤ
ꯑꯗꯨꯅꯦ ꯋꯥꯔꯤ ꯋꯥꯔꯤ ꯑꯃ ꯇꯥꯔꯒ ꯋꯥꯔꯤ ꯑꯍꯨꯝ ꯃꯔꯤ ꯁꯦꯝꯃ ꯉꯝꯃꯅꯤ
ꯎꯝ ꯅꯪꯁꯦ ꯌꯥꯝꯗꯤ ꯍꯩꯔꯝꯅꯤ
ꯑꯁ ꯅꯪꯁꯨ ꯌꯥꯝ ꯍꯩꯌꯦ ꯅꯪ ꯌꯥꯎꯕꯒꯤ ꯑꯩ ꯍꯩꯔꯤꯅꯦ꯫
ꯑꯁ ꯅꯪ ꯌꯥꯎꯗꯅ ꯑꯩꯗꯤ ꯍꯤꯡꯕ ꯉꯝꯃꯔꯣꯏꯌꯦ ꯏꯕꯥꯅꯤ꯫ ꯍꯤꯡꯅꯁꯨ ꯍꯤꯡꯃꯤꯟꯅꯔꯁꯤ ꯁꯤꯔꯁꯨ ꯄꯨꯟꯅ ꯁꯤꯅꯤꯃꯤꯅꯔꯁꯤ꯫
ꯅꯪꯅ ꯍꯥꯏꯔꯛꯄ ꯋꯥꯍꯩꯁꯤꯅ ꯑꯩ ꯋꯥꯈꯜꯁꯦ ꯀꯩꯅꯣꯝꯃ ꯇꯧꯔꯦ꯫
ꯑꯦ ꯑꯩ ꯍꯧꯖꯤꯛꯁꯦ ꯊꯃꯣꯏꯖꯤꯅ ꯈꯥꯡꯕ ꯉꯝꯗ꯭ꯔꯦꯅꯦ
ꯇꯧꯔꯛꯀꯅꯨꯅꯦ ꯑꯗꯨꯒꯨꯝꯕ ꯂꯥꯞꯅ ꯂꯩꯞꯇꯤꯅ ꯑꯁ ꯍꯣꯔꯦꯟ ꯑꯃꯨ ꯃꯪꯗ ꯎꯒꯅꯤꯀꯣ꯫
ꯑꯩ ꯍꯨꯃꯥꯡ ꯀꯥꯡꯕꯅ‌ ꯂꯣꯏꯔꯦ ꯀꯔꯤꯔꯣ ꯃꯪꯔꯣ꯫
ꯃꯪꯗ ꯍꯨꯃꯥꯡ ꯀꯥꯟꯉꯦ ꯍꯥꯏꯕ
ꯍꯨꯃꯥꯡꯅ ꯍꯨꯃꯥꯡ ꯂꯣꯏꯔꯦ
ꯑꯁ ꯇꯧꯒꯅꯨ ꯇꯧꯒꯅꯨ꯫ ꯁꯃꯟꯕ
ꯏꯕꯥꯅꯤꯗꯤ ꯏꯕꯥꯅꯤꯗꯤ ꯄꯨꯟꯁꯤꯒꯤ ꯊꯥꯗꯣꯛꯅꯒꯨꯝꯁꯤꯀꯣ꯫
ꯑꯁ ꯅꯪ ꯑꯩꯗꯤ ꯑꯩꯗꯤ ꯅꯪꯕꯨ ꯊꯥꯗꯣꯛꯑꯣꯏ ꯍꯥꯏꯅ ꯈꯜꯂꯤꯅꯦ꯫
ꯑꯁ ꯅꯪꯗꯤ ꯑꯩꯕꯨ ꯊꯥꯗꯣꯛꯀꯦꯔꯥꯅ ꯈꯟꯕ ꯅꯪꯗꯤ ꯑꯩꯉꯣꯟꯗꯒꯤꯅ ꯍꯜꯂꯦꯗꯅ ꯑꯗꯣ ꯑꯃ ꯍꯥꯏꯒꯦꯅꯦ ꯅꯨꯄꯤ ꯑꯍꯜ ꯂꯧꯕꯁꯦ ꯏꯅꯥꯛ ꯈꯨꯜꯂꯦ ꯍꯥꯏꯅꯦ
ꯆꯨꯝꯃꯦ ꯑꯗꯨꯒꯤꯅꯦ ꯅꯪ ꯑꯩ ꯂꯧꯔꯗꯤ ꯅꯔꯥꯏꯕꯥꯛ ꯌꯥꯝ ꯐꯥꯗꯣꯏꯅꯦ ꯀꯔꯤꯔꯣ
ꯑꯁ ꯑꯗꯨꯗꯅꯤꯕ ꯑꯩꯅ ꯉꯥꯎꯔꯤꯁꯦ
ꯑꯗꯨ ꯅꯪꯒꯤ ꯅꯪꯒꯤ ꯅꯔꯥꯏꯕꯛꯇꯣ ꯊꯝꯕꯥꯟ